ꯇꯥꯔ ꯕꯣ
ꯇꯥꯔꯦ ꯇꯥꯔꯦ
ꯎꯝ
ꯍꯜꯂꯣ
ꯑꯥꯎ ꯍꯥꯎꯅꯦ ꯇꯥꯏꯅꯦ
ꯁꯤꯁꯦ ꯂꯥꯎꯠ ꯏꯁꯄꯤꯀꯔꯒꯨꯝꯕꯗꯤ ꯊꯥꯕ ꯌꯥꯗ ꯃꯥꯜꯂꯦꯀꯣ
ꯌꯥꯗꯦ ꯂꯥꯎꯠ
ꯕ꯭ꯂꯨꯇꯨꯠ ꯁꯝꯃꯛꯒꯅꯤꯅ ꯁꯥꯎꯟ ꯄꯦꯁ ꯃꯥꯏꯅ ꯄꯥꯏꯔꯒꯅ ꯇꯥꯕ ꯍꯟꯕ ꯀꯩꯅꯣꯝꯇ ꯆꯥꯛ ꯊꯣꯡꯉꯕꯣ ꯅꯪ
ꯆꯥꯛ ꯂꯣꯏꯔꯦ ꯏꯟꯖꯥꯡꯖꯨ ꯂꯣꯏꯁꯤꯜꯂꯛ ꯑꯕꯒꯨꯝꯕꯅꯤ
ꯑꯣ ꯗꯥꯗꯥꯗꯤ ꯍꯜꯂꯛꯑꯝꯒꯤꯂꯣꯏ
ꯑ ꯅꯣꯏꯗꯤ
ꯀꯥ ꯑꯩꯈꯣꯏ ꯏꯃꯨꯡꯗ ꯆꯥꯛ ꯃꯃꯤꯒ ꯑꯝꯇ ꯎꯗ꯭ꯔꯤꯗ
ꯅꯣꯏ ꯃꯩ ꯃꯨꯠꯄꯔꯥ
ꯑꯩꯈꯣꯏ ꯃꯩ ꯃꯨꯠꯂꯦ ꯍꯧꯖꯤꯛꯇ ꯅꯪ ꯆꯥꯛ ꯐꯧꯗꯤ ꯅꯪꯍꯧꯔꯦ ꯍꯥꯏꯕꯒꯤ ꯇꯥꯏꯃꯤꯡꯗꯨꯣ ꯑꯗꯨꯝ ꯆꯥꯟꯅꯅ ꯃꯨꯠꯂꯦ
ꯈꯣꯏꯒ ꯃꯥꯟꯅꯔꯦꯅꯦ ꯃꯨꯠꯄꯖꯦ
ꯂꯥꯏꯟ ꯃꯥꯟꯅꯔꯗꯤ ꯃꯥꯟꯅꯇꯕꯅꯤ ꯀꯩꯅꯣ ꯑꯦ
ꯑꯩ ꯅ ꯍꯥꯟ
ꯑꯩꯅ ꯁꯣꯝꯗ ꯇꯥꯗ꯭ꯔꯦꯅ ꯇꯧꯔꯤ ꯃꯥ ꯕ꯭ꯂꯨꯇꯨꯠ ꯑꯣꯟ ꯇꯧꯔ ꯄꯨ ꯂꯥꯛꯑꯦꯅ ꯇꯧ
ꯑꯗꯨ ꯒꯤꯌꯥꯁ ꯂꯧꯕꯗꯣ ꯆꯥꯟꯅꯗꯦꯗ ꯑꯩꯈꯣꯏꯒꯤ ꯁꯤꯗ ꯎꯝ ꯒꯤꯌꯥꯁ ꯀꯤ ꯔꯤꯒꯨꯂꯦꯇꯔ ꯗꯣ
ꯐꯣꯟ ꯆꯥꯔꯖꯀ ꯑꯃ
ꯔꯤꯒꯨꯂꯦꯇꯔ ꯆꯥꯟꯅꯗꯗꯅ ꯃꯥꯥꯝꯇꯣꯟꯗꯩ ꯇꯧꯔꯒ ꯂꯧꯔꯦ
ꯅ ꯆꯥꯥꯛ ꯊꯣꯡꯗꯣꯏꯔ ꯍꯥꯏꯁꯦ
ꯇꯜꯂꯤꯍꯦ ꯇꯧꯔꯤꯁꯦ ꯑꯩꯗꯤ ꯅꯪꯕꯨ ꯑꯁꯨꯛ
ꯀꯩꯖꯥꯡ ꯊꯣꯡꯒꯦ
ꯆꯕ ꯍꯧꯔꯦ ꯆꯕ ꯍꯧꯔꯦ ꯇꯧꯔꯤꯂꯤ ꯂꯥꯁꯦ
ꯎꯝ
ꯎꯝꯎꯝ
ꯆꯥꯛ ꯂꯣꯏꯕꯤꯔꯕ꯭ꯔꯣ
ꯑꯦ
ꯏꯁꯩ ꯑꯃꯨꯛ ꯁꯛ ꯂꯩꯔꯦ ꯇꯧꯔꯤꯁꯦ꯫
ꯑꯁ ꯍꯥꯏ ꯍꯌꯨꯝ ꯁꯤꯗꯕ
ꯎꯃ ꯌꯥꯔꯦ ꯌꯥꯔꯦ
ꯀꯃꯥꯏꯅ ꯇꯧꯅꯤ ꯇꯧꯔꯤꯁꯤꯗꯤ ꯃꯩꯁꯦ ꯂꯥꯛꯇ꯭ꯔꯒꯗꯤ
ꯃꯩ ꯃꯥꯏ ꯂꯥꯛꯆꯅꯤ
ꯇꯟꯕꯅ ꯂꯣꯏꯔꯦ
ꯀꯩꯗꯧ ꯇꯜꯂꯤꯕ
ꯃꯩ ꯂꯥꯛꯇꯕꯁꯤ ꯌꯥꯝ ꯅꯨꯡꯉꯥꯏꯇꯦ
ꯑꯥ
ꯃꯩ ꯂꯥꯥꯛꯇꯦ
ꯑꯣ ꯂꯥꯛꯇꯦ ꯈꯣꯏꯁꯨ ꯂꯥꯛꯇꯦ ꯑꯩꯈꯣꯏꯒꯤꯁꯨ ꯃꯩ ꯂꯥꯛꯇꯦ
ꯅꯣꯏꯗꯤ
ꯑꯩꯈꯣꯏꯒꯤ ꯍꯦꯟꯖꯥꯡꯁꯤ ꯀꯩꯅꯣ ꯊꯣꯡꯉꯦ ꯑꯥ ꯀꯣꯃꯥꯅ ꯊꯣꯡꯗ꯭ꯔꯤ ꯍꯥꯏꯇꯥꯔꯦ
ꯃꯣꯏ ꯃꯃꯤ ꯂꯩꯇ꯭ꯔꯤ ꯍꯥꯏꯕꯗꯨ ꯂꯥꯏ ꯍꯔꯥꯎꯕꯗꯤ ꯂꯣꯏꯒ꯭ꯔꯕ
ꯂꯥꯏ ꯍꯔꯥꯎꯕ ꯂꯣꯏꯗ꯭ꯔꯤꯗ ꯉꯁꯤ ꯂꯥꯏꯔꯣꯏ ꯅꯨꯃꯤꯠꯅꯤ
ꯑꯁ ꯑꯗꯨꯗꯤ ꯍꯣꯔꯦꯟ ꯑꯍꯤꯡ ꯊꯦꯡꯉꯐꯥꯎ ꯈꯔꯗꯤ ꯂꯥꯡꯉꯅꯤꯅꯦ ꯅꯣꯏꯔꯣꯝꯗꯤ
ꯂꯥꯡꯉꯅꯤ ꯂꯥꯏꯔꯣꯏꯅꯤꯅ ꯎꯄꯥꯏ ꯂꯩꯇꯦ ꯃꯃꯥꯁꯨ ꯌꯦꯡ ꯆꯠꯅꯤꯡꯉꯦꯅ ꯇꯧꯔꯝꯕꯅꯤ ꯉꯁꯥꯏꯗꯩꯩ
ꯈꯔ ꯄꯨꯕꯤꯌꯨ ꯀꯩꯅꯣ ꯑꯗꯨꯗꯤ ꯅꯣꯏꯒ ꯆꯠꯃꯤꯟꯅꯧ ꯃꯥ ꯃꯊꯟ ꯆꯠꯄꯗꯤ ꯅꯨꯉꯥꯏꯔꯣꯏ
ꯁꯪꯗꯦꯌꯦ ꯆꯠꯄꯗꯣ ꯋꯥꯔꯦꯌꯦ ꯉꯁꯤꯁꯨ ꯑꯃꯨꯛ
ꯑꯗꯨ ꯑꯣꯏꯔꯗꯤ ꯈꯪꯗ꯭ꯔꯦ ꯇꯥꯡꯈꯨꯜ ꯅꯨꯔꯥꯕꯤ ꯁꯥꯕ ꯑꯗꯩ ꯐꯨꯡꯒꯥꯔꯦꯟ ꯖꯒꯣꯏꯒꯗꯣ ꯉꯁꯤ ꯇꯧꯗꯣꯏ ꯑꯣꯏꯔꯝꯅꯤ ꯃꯇꯩ ꯃꯅꯥꯎ ꯃꯇꯩ ꯃꯅꯥꯎ ꯁꯥꯕꯗꯣ
ꯑꯥ ꯉꯁꯤꯗꯤ ꯂꯩꯥꯏꯔꯣꯏꯅꯤꯅ ꯈꯔ ꯀꯨꯏꯅ ꯇꯧꯒꯦ ꯍꯥꯏꯅꯤ ꯇꯨꯝꯕꯁꯨ ꯑꯃꯨꯛ ꯊꯦꯡꯗꯣꯏꯅꯤ ꯃꯥꯥꯏꯛꯁꯨ ꯑꯃꯨꯛ ꯑꯩꯈꯣꯏ ꯑꯃꯨꯛ ꯑꯣꯟꯁꯤꯜꯂꯦ
ꯅꯨꯡꯉꯥꯏꯌꯦ
ꯅꯥꯀꯣꯡ ꯐꯖꯗꯣꯏꯅꯦ ꯑꯍꯤꯡꯗꯒ ꯉꯁꯤꯗꯤ ꯂꯥꯏꯔꯣꯏ ꯅꯨꯃꯤꯠꯅꯤꯅ ꯑꯍꯝ ꯍꯨꯝ ꯍꯨꯝ ꯍꯨꯝ ꯍꯨꯝ
ꯏꯃꯥꯏ ꯄꯦꯝꯃ ꯑꯥꯎ ꯍꯣꯔꯦꯟ ꯀꯩꯅꯣ ꯇꯧ ꯅꯥꯀꯣꯡ ꯇꯥꯕꯤ ꯑꯃ ꯍꯥꯞꯆꯤꯜꯂꯣ ꯑꯗꯨꯒ ꯍꯦꯛ ꯇꯨꯝꯃꯣ
ꯂꯁꯤꯡ ꯍꯥꯞꯆꯜꯂꯤꯅꯦ ꯂꯁꯤꯡ ꯍꯥꯞꯆꯜꯂꯒꯅꯦ ꯟꯩꯅ ꯑꯍ ꯄꯦꯜꯂꯕꯅꯤ ꯇꯧꯔꯤꯁꯦ ꯃꯥꯥꯏꯛꯁꯦ
ꯍꯣꯁ ꯉꯁ ꯍꯌꯦꯡꯗꯤ ꯃꯥꯂꯦꯝꯉꯥꯡꯕꯁꯨ ꯆꯪꯒ꯭ꯔꯅꯤꯌꯦ ꯑꯌꯨꯛꯇ
ꯆꯪꯒ꯭ꯔꯅꯤ ꯇꯥꯃꯣ ꯉꯥꯟꯕꯁꯨ
ꯅꯨꯡꯕꯨ ꯅꯨꯡꯉꯥꯏꯇꯦ ꯁꯨꯝ ꯂꯩꯔꯝꯃꯒ
ꯎꯝ ꯊꯣꯛꯂꯛꯀꯅꯤꯗ ꯑꯗꯨꯝ ꯃꯇꯥꯡ ꯃꯆꯥꯡ ꯃꯥ ꯍꯌꯦꯡ ꯇꯝꯕ ꯂꯣꯏꯔ ꯈꯣꯠꯂꯀꯥꯟꯗ
ꯑꯗꯨꯕꯨꯗꯤ ꯃꯊꯪ ꯑꯥ ꯍꯟꯗꯛ ꯆꯍꯤ ꯂꯣꯏꯔꯝꯗꯥꯏꯗ ꯑꯃꯨꯛ ꯊꯣꯛꯂꯛꯀꯅꯤ ꯍꯥꯏꯕꯅꯤ
ꯎꯝ ꯅꯨꯃꯤꯠ ꯐꯣꯔꯇꯤꯟ ꯗꯦꯖ ꯈꯛ ꯐꯪꯉꯦ ꯍꯥꯏꯕ꯭ꯔꯥ ꯀꯩꯅꯣꯝ ꯍꯥꯏꯕꯅꯤꯅꯦ ꯀꯩꯌꯝ ꯄꯤꯖꯗ꯭ꯔꯖꯥꯠꯂꯣ ꯗꯥ ꯕꯗꯣ ꯆꯪꯉꯝꯗ ꯆ-ꯆꯪꯉꯝꯗꯥꯏꯗꯨꯕꯣ
ꯆꯪꯉꯝꯗꯥꯏ ꯗꯣ ꯃꯥꯒꯤ
ꯑꯁ ꯉꯁꯤ ꯀꯩꯅꯣꯅꯅꯦ ꯃꯝꯍꯟꯅ ꯉꯥ ꯊꯣꯡꯕ ꯑꯣꯏꯅ ꯆꯪꯉꯝꯗꯥꯏ ꯒꯤ ꯄꯤꯖꯅꯦꯅ ꯍꯥꯏꯕꯅꯤ ꯍꯥꯏ ꯑꯗꯨꯅꯤ ꯂꯝꯀꯣꯠꯍꯣꯏꯗ ꯉꯥ ꯊꯣꯡꯉꯤ ꯍꯥꯏꯕꯅꯤ ꯑꯥ ꯍꯥ ꯅꯠꯇꯦ ꯃꯣꯏꯗꯒꯤ ꯔꯤꯒꯨꯂꯦꯇꯔ ꯑꯃꯃꯨꯛ ꯄꯥꯜꯂꯦ ꯎꯝ ꯉꯁꯤ ꯃꯥꯝꯍꯟꯅ ꯏꯆꯥ ꯉꯥ ꯊꯣꯡꯕ ꯑꯃ ꯁꯤꯖꯅꯤꯌꯦ
ꯑꯣ
ꯍꯌꯦꯡ ꯆꯪꯗꯣꯔꯕꯅꯤꯅ ꯑꯁ ꯁꯥ ꯉꯥꯗꯣ ꯊꯥꯎꯗꯣ ꯆꯥꯅꯤꯡꯗ꯭ꯔꯦ ꯍꯥꯏꯕꯗꯨꯗ ꯉꯥ ꯀꯩꯁꯨ ꯇꯧꯔꯣꯏ ꯃꯩꯇꯩ ꯉꯥ ꯃꯩꯇꯩ ꯉꯥ ꯑꯣꯏꯅ ꯇꯧꯔꯁꯦꯅ ꯍꯥꯏ
ꯑꯣ
ꯐꯥꯏꯗꯔꯣꯏꯗ ꯐꯥꯏꯗꯕꯒꯤ ꯐꯥꯏꯗꯕꯒꯤ ꯀꯤꯕꯗꯨꯗꯅꯦ ꯃꯩꯇꯩ ꯉꯥ ꯑꯣꯏꯅ ꯇꯧꯔꯅꯤ ꯍꯥꯏꯁꯦ ꯃꯥꯅꯗꯤ ꯆꯥꯖꯔꯔꯣꯏ ꯌꯥꯔꯦ ꯌꯥꯔꯦ ꯍꯥꯏꯕꯅꯦ ꯑꯗꯨ ꯅꯨꯡꯉꯥꯏꯇ꯭ꯔꯕꯖꯥꯠꯅꯤ
ꯎꯝ ꯆꯦ ꯃꯥꯅ ꯊꯣꯡꯉꯗꯤ ꯍꯥꯎꯔꯅꯤ
ꯊꯣꯡꯕꯗꯤ ꯐꯖꯅ ꯍꯩꯕꯅꯤ
ꯑꯩ ꯆꯥꯗ꯭ꯔꯤꯌꯦ ꯑꯃꯕꯨ
ꯑꯗꯨ ꯑꯗꯥ ꯈꯪꯗꯦꯍꯦ ꯑꯩꯈꯣꯏ ꯀꯥꯡꯁꯣꯏꯁꯦ ꯃꯅꯝꯗꯤ ꯅꯨꯡꯁꯤꯍꯦ
ꯑꯦ ꯉꯥ ꯊꯣꯡꯕꯗꯤ ꯐꯖꯅ ꯍꯩꯔꯕꯅꯤ ꯀꯣꯠꯇꯣ
ꯍꯩꯔꯗꯤ ꯃꯥ ꯂꯨꯍꯣꯡ ꯊꯣꯛꯈꯤ ꯌꯥꯔꯅꯤ ꯃꯌꯨꯝ ꯄꯥꯟ ꯆꯟꯅꯔꯅꯤꯕ
ꯎꯝ ꯉꯥ ꯊꯣꯡ ꯍꯩꯔ ꯃꯌꯨꯝ ꯄꯥꯟ ꯆꯟꯅꯔꯅꯤ ꯍꯥꯏꯕ ꯀꯣꯛꯇꯨ ꯍꯌꯦꯡ ꯊꯥꯏꯅꯒꯤ ꯀꯣꯛꯅꯤꯀꯣ
ꯍꯌꯦꯡ ꯃꯅꯦꯝꯄꯣꯛ ꯍꯔꯥꯎꯗꯣꯏꯅꯦ ꯃꯥ ꯈꯔ ꯇꯜꯂꯤꯗꯣ ꯇꯥꯟꯊꯣꯔꯛꯑꯔꯣꯏ
ꯏꯃꯥꯒꯤ ꯆꯥꯛ ꯎꯝ ꯇꯟꯕꯒꯤꯗꯤ ꯈꯪꯗ꯭ꯔꯦ ꯇꯟꯕ ꯑꯗꯨꯃꯗꯤ ꯑ ꯑꯩꯈꯣꯏꯅ ꯍꯥꯏꯔꯨ ꯉꯝꯕ ꯅꯠꯇ꯭ꯔꯦ
ꯆꯟꯅꯔꯔꯣꯏ ꯅꯠꯇ꯭ꯔꯗꯤ ꯃꯥ ꯍꯌꯦ ꯀꯩꯝ ꯍꯩꯇ꯭ꯔꯗꯤ ꯀꯩꯝ ꯍꯩꯇꯅ ꯑꯃꯨꯛ ꯌꯨꯝ ꯄꯥꯟꯂꯗ ꯍ ꯍꯥ
ꯑꯦ ꯍꯩꯗꯤ ꯂꯣꯏ ꯍꯩꯕꯅꯤꯍꯦ ꯇꯟꯕꯩꯅꯤ
ꯇꯟ ꯇꯟꯕꯗꯨꯃꯗꯤ ꯈꯪꯗ꯭ꯔꯦ
ꯑꯗꯨꯅꯦ ꯍꯥꯏꯖꯦ ꯃꯩꯁꯦ ꯑꯁ ꯐꯣꯟ ꯑꯃꯗꯨꯁꯨ ꯆꯥꯔꯖ ꯑꯝ ꯌꯥꯎꯗꯦ ꯇꯧꯔꯤꯁꯤ ꯀꯃꯥꯢ ꯇꯧꯗꯣꯏꯅꯣ ꯈꯪꯗꯦ
ꯍꯣ ꯍꯣ ꯍꯣ ꯍꯣ ꯍꯣ
ꯀꯩ ꯀꯩ ꯃꯊꯦꯜ ꯊꯣꯡꯒꯦ ꯅꯣꯏꯒꯤ
ꯑꯥ
ꯑꯈꯣꯏꯒꯤꯗꯤ ꯃꯣꯏꯗꯤ ꯑꯩ ꯉꯥ ꯊꯣꯡꯉꯕꯅꯦ ꯁꯥꯗꯅ ꯑꯩꯅ ꯑ ꯑꯃꯦꯠꯄꯤꯒ ꯀꯥꯡꯁꯣꯏ ꯑꯃꯒꯇꯪ ꯍꯦꯟꯅ ꯊꯣꯡꯉꯦ ꯎ
ꯎꯝ
ꯑꯩꯈꯣꯏ ꯁ꯭ꯋꯥꯏꯗ ꯃꯩ ꯂꯥꯛꯇꯗꯅ ꯚꯨꯠ ꯊꯣꯛꯅꯔꯦꯍꯦ
ꯎꯝ
ꯀꯃꯥꯏ ꯇꯨꯔꯣ ꯈꯪ ꯏꯗꯨ ꯃꯩ ꯃꯥꯅꯦ ꯃꯥꯅꯦ ꯏꯇꯪꯒ ꯏꯇꯩꯃꯒ ꯈꯪꯅꯔꯤꯕ
ꯑꯃꯝꯕ ꯃꯔꯛꯇꯨꯗ ꯏꯆꯟꯅ ꯇꯣꯁ ꯂꯥꯏꯠꯅꯤ
ꯀꯣꯏ ꯆꯦꯗꯤ ꯕꯨꯠ ꯁꯥꯅꯕꯩ ꯇꯥꯞꯇ ꯌꯦꯅꯛ ꯈꯔ ꯈ ꯃꯈꯨꯠ ꯊꯤꯟꯗꯣꯛ ꯊꯤꯟꯗꯣꯛꯇꯅ ꯌꯥꯝ ꯌꯦꯡꯉꯤꯗꯅ
ꯅꯠꯇꯦꯍꯦ ꯑꯩꯈꯣꯏ ꯃꯅꯤꯡꯗꯗꯤ ꯃꯤ ꯑ ꯑꯁꯣꯝ ꯅꯥꯀꯟ ꯊꯪꯅꯕꯒꯤ ꯁꯣꯂꯔ ꯊꯥꯟꯕꯗꯣ ꯑꯗꯨꯅ ꯉꯥꯜꯂꯦꯕ ꯑꯗꯣ ꯑꯩꯈꯣꯏ ꯆꯥꯛꯈꯨꯝꯗꯩꯗꯤ ꯎꯗꯕ ꯑꯗꯨꯅ ꯇꯧꯔꯤ
ꯑꯉꯥꯡꯒ ꯂꯣꯏ ꯈꯪꯅꯤꯌꯨ ꯏꯆꯟꯗꯣ
ꯑꯉꯥꯡꯗꯤ ꯇꯨꯡꯒꯔꯦꯗ
ꯑꯁ
ꯏꯕꯨꯡꯉꯣ ꯑꯁꯤꯗ ꯂꯦꯝ ꯑꯃ ꯃꯨꯁꯤ ꯃꯨꯁꯤ ꯊꯥꯜꯂꯤꯌꯦ ꯑꯗꯨꯗ ꯗꯥꯟꯁ ꯇꯧꯁꯜꯂꯦ ꯑꯉꯥꯡꯁꯤ ꯍꯣꯏ ꯐꯔꯦ ꯁꯦ ꯑꯩ ꯆꯥꯛ ꯊꯣꯡꯕꯖ ꯒ꯭ꯌꯥꯟ ꯃꯦꯟ ꯑꯝ ꯇꯥꯗ꯭ꯔꯦ ꯁꯤ ꯑꯝꯇ ꯂꯣꯏꯁꯤꯟꯈꯤꯒꯦ ꯍꯥꯟꯅ ꯎꯝ
ꯍꯣꯍꯣꯏ
ꯐꯔꯦ ꯐꯔꯦ ꯊꯝꯃꯦ ꯊꯝꯃꯦ
ꯑꯥ ꯍꯣꯏ ꯊꯝꯃꯣ